ꯍꯜꯂꯣ
ꯀꯩꯗꯧꯔꯝꯃꯤꯅꯣ
ꯑꯁ ꯑꯩꯀꯩ ꯍꯥꯏꯗꯣꯏꯅꯣ ꯈꯪꯗꯦꯗ ꯊꯕꯛ ꯃꯌꯥꯝ ꯇꯧꯔꯨꯕꯒꯤ ꯉꯥꯛꯄꯣꯊꯥꯒꯦꯅ ꯁꯨꯝ ꯐꯝꯃꯝꯕꯅꯤ
ꯑꯆꯥ ꯄꯣꯠꯇꯤ ꯍꯧꯗ꯭ꯔꯣ ꯀꯃꯥꯏ ꯇꯧꯒꯦ
ꯑꯆꯥꯄꯣꯠ ꯍꯧꯕꯗꯤ ꯂꯦꯞꯄ ꯌꯥꯗꯦ ꯍꯧꯔꯤꯗ
ꯑꯣ ꯀꯌꯥꯝ ꯀꯨꯏꯔꯒꯦꯕ ꯍꯧꯕꯗꯤ
ꯀꯨꯏꯔꯦ ꯄꯨꯡ ꯑꯃꯔꯣꯝ ꯍꯦꯟꯖꯜꯂꯛꯑꯦ ꯍꯧꯔꯤꯖꯤ ꯑꯆꯥꯄꯣꯠ ꯍꯧꯕꯗꯤꯅꯦ ꯁꯨꯡꯂꯦꯞ ꯂꯦꯞꯄ ꯌꯥꯗꯦꯗꯤꯅꯦ ꯑꯥ ꯉꯁꯤꯖꯦ ꯑꯈꯣꯏꯖꯦ ꯄꯣꯊꯥꯖꯦꯅ ꯍꯥꯏꯕꯅꯦꯕꯀꯣ ꯑꯗꯨꯒ ꯄꯣꯊꯥꯖꯦꯅ ꯍꯥꯏꯕ ꯅꯨꯃꯤꯠꯁꯤꯗ ꯉꯁꯥꯏ ꯄꯨꯡ ꯇꯔꯥꯃꯥꯊꯣꯏ ꯕꯥꯔꯣ ꯇꯥꯔꯝꯗꯥꯏꯒꯤ ꯑꯗꯨꯋꯥꯏꯗ ꯈꯣꯏ ꯆꯥꯛ ꯆꯥꯔꯝꯗꯥꯏꯒꯤ ꯑꯗꯥꯏ ꯑꯣꯏꯗꯣꯏꯅꯤ ꯆꯥꯛꯇꯤ ꯆꯥꯗ꯭ꯔꯤꯉꯩ ꯃꯔꯛꯁꯤꯗ ꯄꯣꯠ ꯂꯧꯅꯕ ꯅꯨꯄꯥ ꯑꯃꯅ ꯑꯃꯨꯛ ꯄꯥꯎ ꯍꯥꯏꯔꯛꯑꯦ ꯍꯌꯦꯡꯗꯣ ꯗ꯭ꯔꯖꯟ ꯇ꯭ꯔꯏꯟꯊꯣꯏ ꯈꯛꯇ ꯄꯤꯌꯨ ꯑꯆꯧꯕꯗꯣꯅ ꯄꯥ ꯅꯤꯐꯨ ꯄꯤꯕꯗꯣꯅ ꯄꯤꯌꯨꯅ ꯍꯥꯏꯕ ꯑꯗꯣ ꯅꯤꯐꯨ ꯄꯤꯕꯗꯨꯗꯤ ꯍꯧꯕꯗ ꯌꯥꯝ ꯀꯨꯏꯟ ꯆꯪꯉꯦꯕꯀꯣ ꯃꯥꯗꯤ ꯑꯗꯨꯗꯨꯅ ꯑꯗꯨꯒꯤ ꯍꯧꯅꯅꯕꯒꯤ ꯑꯃꯨꯛ ꯍꯥꯏꯔꯛꯄꯗ ꯑꯈꯣꯏꯗꯥꯖꯦ ꯃꯊꯥ ꯁꯥꯒ꯭ꯔꯦ ꯉꯁꯤ ꯅꯣꯡꯃꯇꯣꯄꯣꯊꯥꯒꯦ ꯇꯧꯕꯖꯤꯗ ꯃꯥꯒꯤ ꯑꯃꯨꯛ ꯍꯥꯏꯖꯜꯂꯦ ꯇꯧꯔꯤꯖꯦ ꯀꯃꯥꯏ ꯇꯧꯅꯤ ꯇꯧꯏꯖꯤꯗꯤ ꯋꯥꯒ ꯋꯥꯕꯖꯤꯗꯅ ꯍꯥꯏꯗꯤ ꯑꯗꯨ ꯎꯄꯥꯏ ꯂꯩꯇꯦ ꯃꯤꯒꯤꯗꯤ ꯁꯤꯡꯉꯛꯑꯕꯅꯤꯅ ꯑꯗꯨꯝ ꯃꯣꯏꯅ ꯍꯥꯏꯕ ꯃꯇꯝꯗ ꯄꯤꯗ꯭ꯔꯒ ꯗꯩ ꯃꯤꯖꯨ ꯑꯇꯣꯞꯄ ꯃꯐꯝ ꯑꯝꯗ ꯌꯦꯡꯉꯒ ꯂꯧꯒꯤꯗꯣꯏꯅꯀꯣ ꯂꯧꯅꯕ ꯅꯨꯡꯉꯥꯏꯇ꯭ꯔꯒꯗꯤ ꯑꯗꯨꯅ ꯋꯥꯔꯁꯨ ꯇꯨ ꯋꯥꯥꯟꯅ ꯃꯥꯅ ꯑꯃꯨꯛ ꯍꯧꯕ ꯍꯧꯈ꯭ꯔꯦ ꯑꯗꯨꯒ ꯅꯥꯀꯟꯗ ꯑꯩꯅ ꯑꯃꯨꯛ ꯃꯨꯜꯍꯟꯗꯣꯏꯅꯤ ꯑꯗꯨ ꯅꯪ ꯍꯥꯟꯅ ꯍꯧꯔꯣ ꯑꯗꯨꯗꯨꯒ ꯑꯩꯅ ꯈꯤꯇꯪ ꯇꯞꯅ ꯃꯩꯗꯣ ꯍꯧꯒꯠꯂꯛꯑꯒꯦ ꯍꯥꯏꯗꯤ ꯃꯨꯜꯍꯟꯗꯣꯏꯅ ꯑꯩꯗꯤ ꯃꯌꯥꯝ ꯌꯥꯝ ꯊꯥꯗꯔꯒ ꯃꯨꯜꯍꯟꯕ ꯌꯥꯏꯕ ꯃꯥꯅ ꯑꯃ ꯍꯧꯔꯛꯄꯗ ꯑꯩꯅ ꯑꯍꯨꯝ ꯑꯍꯨꯝ ꯃꯔꯤ ꯃꯔꯤ ꯂꯣꯜꯂꯒ ꯊꯥꯗꯕ ꯌꯥꯏꯑꯕ ꯑꯗꯨꯃꯥꯏꯅ ꯇꯧꯔꯁꯦꯅ ꯑꯩꯁꯨ ꯑꯇꯩ ꯃꯥꯅ ꯃꯥꯅ ꯑꯁꯤ ꯍꯧꯔꯤꯉꯩꯗꯒꯤ ꯑꯇꯣꯞꯄ ꯊꯕꯛ ꯀꯔꯤ ꯀꯔꯥ ꯈꯔ ꯇꯧꯔꯨꯔꯦꯕꯀꯣ ꯑꯗꯨꯗꯨꯗꯒꯤ ꯑꯩꯁꯨ ꯉꯥꯏꯍꯥꯛꯇꯪ ꯄꯣꯊꯥ ꯑꯣꯏꯅ ꯉꯥꯛ ꯑꯗꯨꯇꯝ ꯐꯝꯈꯤꯒꯦꯅ ꯐꯝꯃꯤ
ꯀꯌꯥꯃꯨꯛꯇꯤ ꯍꯧꯔꯕꯅꯣ ꯍꯥꯏꯗꯤ ꯑꯗꯨꯝ ꯅꯪꯩꯅ ꯊꯕꯛ ꯍꯧꯕ ꯌꯥꯕ ꯃꯇꯝꯗꯤ ꯑꯣꯏꯔꯝꯃꯅꯤ ꯃꯥꯅ ꯀꯨꯏꯈ꯭ꯔꯦ ꯍꯥꯏꯕꯅꯤꯅ
ꯑꯥ ꯌꯥꯔꯝꯃꯅꯤ ꯌꯥꯔꯝꯃꯅꯤ ꯃꯥ ꯃꯁꯤꯡ ꯃꯁꯤꯡ ꯀꯌꯥꯃꯨ ꯍꯧꯔꯝꯕꯅ ꯑꯝꯇ ꯌꯦꯡꯕ ꯌꯦꯡꯒꯦ ꯑꯩꯒꯤ ꯋꯥꯔꯤꯁꯨꯨꯝ ꯁꯥꯟꯅꯅ ꯌꯥꯔꯣꯏꯗꯣꯏꯅꯦꯕ ꯊꯕꯛꯁꯦ ꯍꯧꯈ꯭ꯔꯒꯗꯤ
ꯑꯗꯨ ꯉꯁꯤꯗꯤ ꯊꯦꯡꯅ ꯇꯨꯝꯗꯣꯏꯁꯦ ꯅꯣꯏꯁꯦ
ꯎꯝ ꯎꯝ ꯌꯥꯝ ꯀꯟꯅ ꯀꯟꯅ ꯇꯧꯗ꯭ꯔꯤꯗ ꯃꯁꯤꯡ ꯀꯩꯅꯣꯃꯨꯛꯇꯪ ꯍꯧꯗꯉꯥꯏꯗ ꯃꯁꯤꯡ ꯇꯔꯥꯃꯨꯛꯇꯪ ꯍꯧꯗꯉꯥꯏꯗꯤ ꯃꯥꯅ ꯑꯩ ꯂꯥꯛꯇꯕꯗꯨꯗ ꯍꯥꯟꯅ ꯑꯗꯨꯝ ꯃꯨꯜꯍꯟ ꯂꯩꯔꯝꯃꯦ ꯃꯥꯅ ꯃꯨꯜꯍꯟꯗꯕꯤꯒꯤꯗ ꯁꯨꯝ ꯀꯥꯞꯄꯒ ꯂꯩ ꯇꯥꯔꯗꯤ ꯐꯅꯌꯥꯝ ꯌꯥꯝꯃꯗꯧꯅꯦꯕ ꯃꯨꯟꯍꯟꯕꯁꯤꯗꯅꯦꯨꯛ ꯀꯨꯏꯅ ꯆꯪꯉꯤꯁꯦ
ꯑꯣ ꯑꯗꯨ ꯇꯥꯏꯕ ꯅꯣꯏ ꯋꯥꯇꯤꯟ ꯇꯧꯔꯤꯗꯨ ꯑꯗꯨꯝ ꯍꯥꯏꯗꯤ ꯇꯣꯡꯕ ꯇꯣꯡꯗꯕ꯭ꯔꯣ ꯀꯃꯥꯏꯅ ꯇꯧꯒꯦ ꯈꯔ ꯇꯣꯡꯅꯤ ꯇꯣꯡꯒꯅꯤꯗꯀꯣ
ꯇꯣꯡꯕꯗꯤ ꯇꯣꯡꯉꯤꯗꯅ ꯁꯤꯅ ꯑꯗꯨꯝ ꯏꯃꯨꯡ ꯃꯅꯨꯡ ꯆꯂꯥꯏꯔꯤꯕ ꯈꯣꯠꯂꯤꯕ ꯃꯌꯥꯝ ꯇꯧꯔꯛꯏꯅꯤꯗ ꯑꯗꯨꯕꯨꯗꯤ ꯇꯣꯡꯗꯅꯗꯤ ꯀꯃꯥꯏꯅ ꯍꯧꯔꯨꯅꯦ ꯍꯥꯏꯁꯤꯕꯣꯕ ꯊꯕꯛ ꯇꯧꯕꯗ ꯑ ꯀꯩ ꯍꯥꯏꯅꯤ ꯇꯣꯡꯗ꯭ꯔꯒꯗꯤ ꯇꯧꯔꯨꯕꯩ ꯀꯩꯁꯨ ꯀꯅꯁꯨ ꯀꯥꯟꯅꯗ꯭ꯔꯦꯗꯅ ꯑꯗꯨꯕꯨ ꯍꯥꯟꯅ ꯍꯥꯟꯅꯒꯤ ꯆꯥꯡꯗꯒꯤꯗꯤ ꯍꯧꯖꯤꯛꯅ ꯌꯥꯝꯅ ꯍꯟꯊꯅꯗꯤ ꯀꯩꯅꯣ ꯇꯧꯔꯦ ꯄꯩꯁꯥꯁꯦ ꯂꯥꯛꯑꯦ ꯍꯥꯏꯇꯥꯥꯔꯦ ꯀꯃꯥꯏꯅ ꯍꯥꯏ ꯀꯥꯟꯥꯟꯗ ꯍꯧꯖꯤꯛꯇꯤ ꯊꯥꯎꯒꯤ ꯃꯃꯜꯁꯦ ꯍꯥꯟꯅꯒ ꯑꯃꯨꯛ ꯃꯥꯟꯅꯗ꯭ꯔꯦꯕꯀꯣ ꯑꯗꯩ ꯕꯦꯁꯣꯟ ꯑꯃ ꯍꯦꯟꯀꯠꯂꯤ ꯊꯥꯎ ꯑꯃ ꯍꯦꯟꯀꯠꯂꯤ ꯑꯗꯒꯤ ꯑꯆꯥꯄꯣꯠꯇ ꯍꯥꯟꯅꯅꯕ ꯃꯥꯒꯤ ꯆꯦꯔꯪꯗꯨꯐꯥꯎꯗ ꯀꯩꯅꯣ ꯑꯃꯗ ꯀꯦꯖꯤ ꯑꯃꯗ ꯃꯃꯜ ꯂꯨꯄꯥ ꯌꯥꯡꯈꯩꯃꯨꯛꯀꯤ ꯆꯥꯡ ꯍꯦꯟꯒꯠꯂꯛꯑꯦꯕꯀꯣ ꯍꯟꯗꯛꯁꯦ ꯑꯗꯨꯗꯨꯅ ꯑꯩꯈꯣꯏꯗ ꯁꯦꯟꯗꯣꯡ ꯂꯩꯒꯗꯕ ꯄꯣꯠ ꯍꯦꯟꯅ ꯂꯩꯒꯗꯕ ꯄꯣꯠꯇꯣ ꯉꯁꯥꯏꯒꯤ ꯄꯣꯠꯇꯨꯅ ꯑꯃꯨꯛ ꯇꯥꯡꯉ ꯇꯥꯡꯉ ꯇꯥꯡꯉꯒ ꯑꯃꯨꯛ ꯂꯥꯛꯑꯕꯅꯤꯅꯀꯣ ꯑꯗꯨꯝ ꯌꯥꯟꯗꯨꯅ ꯑꯩꯈꯣꯏꯗꯁꯨ ꯀꯩ ꯍꯥꯏꯅꯤ ꯇꯣꯡꯕꯒꯤ ꯆꯥꯡꯗꯤ ꯈꯤꯇꯪꯗꯤ ꯍꯟꯗꯤ ꯍꯟꯊꯔꯦ ꯍꯥꯟꯅꯒ ꯃꯥꯟꯅꯗ꯭ꯔꯦꯕ
ꯎꯝ ꯍꯣꯏꯅꯦ ꯑꯗꯨꯅꯤꯅꯦ ꯍꯥꯏꯕꯗꯤ ꯄꯣꯠꯇꯨ ꯑꯗꯨꯝ ꯇꯥꯡꯈꯠꯄꯗꯅ ꯅꯣꯏꯅ ꯌꯣꯜꯂꯤꯕ ꯄꯣꯠꯇꯨꯗꯤ ꯀꯩꯁꯨ ꯌꯥꯝ ꯇꯥꯡꯈꯠꯂꯨꯕ ꯌꯥꯕ ꯅꯠꯇꯦꯕ ꯁꯠꯂꯨꯗꯣꯏꯅꯦꯕꯀꯣ ꯃꯣꯏ ꯑꯗꯨꯁꯨ ꯍꯥꯏꯗꯤ ꯅꯣꯏ ꯍꯥꯟꯅ ꯑꯩꯈꯣꯏ ꯑꯩꯈꯣꯏ ꯂꯩꯔꯝꯕ ꯂꯨꯄꯥ ꯇꯔꯥ ꯄꯤꯕꯗꯨꯒꯗꯤ ꯅꯣꯏꯅ ꯍꯧꯔꯤꯕ ꯇꯔꯥꯗꯨꯕꯨꯗꯤ ꯑꯗꯨꯝ ꯈꯔꯗꯤ ꯄꯤꯛꯇꯤ ꯄꯤꯛꯏꯅꯦꯕꯀꯣ ꯑꯗꯨ ꯑꯣꯏꯇꯥꯥꯔꯒꯁꯨ ꯀꯩ ꯍꯥꯏꯅꯤ ꯃꯃꯜ ꯈꯣꯠꯄꯅ ꯍꯦꯟꯅ ꯌꯥꯝꯕ ꯈꯣꯠꯄ ꯑꯗꯨ ꯅꯣꯏꯒꯤꯗꯤ ꯍꯧꯖꯤꯛꯁꯦ ꯒ꯭ꯌꯥꯁꯁꯦ ꯊꯣꯡꯉꯤꯔꯣ ꯅꯠꯇ꯭ꯔꯒꯅ ꯅꯍꯥꯟ ꯅꯣꯏꯒꯤ ꯏꯁꯇꯣꯛ ꯑꯃ ꯑꯅꯧꯕ ꯑꯃ ꯂꯩꯔꯑꯦ ꯇꯧꯕꯗꯨ ꯑꯗꯨ ꯊꯣꯡꯉꯔ ꯀꯃꯥꯏꯅ ꯇꯧꯔꯤꯅꯣ
ꯊꯣꯡꯃꯒꯗꯤ ꯑꯩꯈꯣꯏ ꯏꯃꯨꯡꯒꯤ ꯒ꯭ꯌꯥꯁ ꯂꯩꯔꯤꯕꯀꯣ ꯆꯥꯛꯈꯨꯝꯒꯤꯗ ꯌꯥꯎꯔꯤꯕ ꯒ꯭ꯌꯥꯁꯁꯦ ꯅꯍꯥꯟ ꯑꯩꯈꯣꯏꯗꯗꯋꯥꯏꯗꯒꯤ ꯑꯃ ꯋꯥꯏꯑꯕ ꯑꯩꯈꯣꯏꯒꯤ ꯑꯩꯒꯤ ꯍꯦꯛ ꯃꯊꯛꯀꯤ ꯃꯊꯛꯇꯣ ꯑꯗꯨꯗꯒꯤ ꯋꯥꯏꯕꯅꯦꯕ ꯃꯣꯏꯒꯤ ꯁꯤꯖꯤꯟꯅꯗ꯭ꯔꯤꯑꯅ ꯑꯗꯨ ꯇꯧꯔꯒ ꯊꯣꯡꯉꯤꯕ ꯑꯗꯨ ꯃꯄꯥꯟꯒꯤ ꯒ꯭ꯌꯥꯁꯁꯤꯦ ꯂꯣꯏꯔꯝꯅꯦꯕ ꯃꯄꯥꯟ ꯒ꯭ꯌꯥꯁꯁꯨ ꯂꯣꯏꯔꯕꯅꯤꯅ ꯑꯁꯥꯄ ꯍꯧꯕꯩꯗꯤ ꯒ꯭ꯌꯥꯁꯇꯣ ꯂꯩꯇ꯭ꯔꯕꯅꯤꯅ ꯏꯃꯨꯡꯒꯤ ꯭ꯌꯥꯁꯇ ꯑꯃꯨꯛ ꯄꯨꯊꯣꯛꯑꯒ ꯊꯣꯡꯍꯜꯂꯤ ꯀꯩꯅꯣ ꯇꯧꯔꯤꯅ ꯍꯧꯔꯤꯅꯦꯕ ꯑꯗꯨꯅ ꯒ꯭ꯌꯥꯁꯁꯦ ꯂꯣꯏꯈꯤꯗ꯭ꯔꯁꯨ ꯁꯨꯝ ꯄꯥꯈꯠꯂꯤ ꯑꯗꯨꯅꯤ ꯍꯧꯖꯤꯛꯀꯤ ꯄꯩꯁꯥꯒꯤ ꯇꯣꯡꯕꯒꯤ ꯃꯇꯥꯡꯗꯨꯗ ꯍꯥꯏꯔꯀꯥꯟꯗ ꯑꯩꯅ ꯍꯥꯏꯔꯛꯀꯦꯕ ꯄꯣꯠꯁꯤꯗꯤ ꯍꯥꯟꯅꯒꯤ ꯆꯥꯡꯗꯨꯗ ꯑꯗꯨꯝ ꯆꯞ ꯃꯥꯟꯅꯅ ꯍꯧꯔꯤꯅꯦꯕ ꯄꯣꯠ ꯇꯥꯡꯒꯦꯔꯥ ꯊꯥꯎ ꯇꯥꯡꯒꯦꯔꯥ ꯆꯦꯔꯪ ꯇꯥꯡꯒꯦꯔꯥ ꯃꯃꯜ ꯍꯦꯟꯒꯠꯂꯒꯁꯨ ꯑꯩꯈꯣꯏꯒꯤ ꯄꯣꯠꯇꯗꯤ ꯃꯃꯜ ꯍꯤꯡꯀꯠꯂꯒ ꯊꯥꯕ ꯅꯠꯇꯦꯕ ꯑꯩꯈꯣꯏꯗꯤ ꯍꯥꯟꯅꯒꯤ ꯆꯥꯡꯗꯣ ꯑꯗꯨꯝ ꯊꯥꯏꯅꯦꯕ ꯄꯣꯠꯁꯨ ꯍꯟꯊꯕ ꯅꯠꯇꯕ ꯑꯗꯨꯅꯅꯦ ꯋꯥꯕꯅ ꯍꯦꯜꯂꯦꯕ ꯍꯧꯖꯤꯛꯇꯤ ꯍꯧꯔꯤꯁꯦ ꯑꯩꯈꯣꯏꯛꯇꯪꯒꯤ ꯅꯠꯇꯦ ꯄꯣꯠ ꯍꯧꯔꯤꯕ ꯈꯨꯗꯤꯡꯃꯛꯀꯤ ꯑꯣꯏꯅꯅꯤ ꯌꯥꯝꯅ ꯀꯟꯅ ꯇꯣꯡꯗꯕꯗꯣ ꯑꯣꯏꯕ
ꯍꫭꯏꯅ‌ꯦ ꯅꯣꯏ ꯑꯃ ꯀꯩꯅꯣꯗꯨꯗꯤ ꯌꯥꯗ꯭ꯔꯕꫭ ꯑꯃ ꯏꯁꯇꯣꯛ ꯃꯥꯟꯕ ꯑꯃ ꯑꯩꯈꯣꯏ ꯃꯣꯕꯤꯜꯅ ꯇꯧꯔꯒ ꯁꯤꯖꯤꯟꯅꯩ ꯍꯥꯏꯕ ꯑꯗꯨꯗ ꯑꯗꯨꯗꯤ ꯍꯧꯔꯗꯤ ꯐꯗꯣꯏꯅꯦ
ꯌꯥꯏꯑꯕꯀꯣ ꯑꯣ ꯃꯥꯒꯤꯅ ꯑꯃꯨꯛ ꯃꯣꯚꯜꯗꯣ ꯃꯣꯚꯜꯗꯣ ꯑꯃꯨꯛ ꯂꯣꯏꯈ꯭ꯔꯦꯕ ꯃꯣꯕꯜꯗ ꯑꯃꯨꯛ ꯂꯧꯗ꯭ꯔꯗꯤ ꯌꯥꯔꯣꯏꯕ ꯃꯣꯕꯜ ꯂꯧꯕꯗꯨꯁꯨ ꯑꯃꯨꯛ ꯆꯠꯀꯗꯕꯗꯣ ꯐꯔꯛ ꯇꯥꯕꯗꯣ ꯒꯥꯔꯤ ꯅꯨꯡꯂꯤꯗꯨ ꯐꯔꯛ ꯇꯥꯕꯅꯤꯅ ꯑꯃꯨꯛ ꯆꯠꯊꯣꯛ ꯆꯠꯁꯤꯟꯗꯣ ꯈꯣꯝ ꯆꯠꯄꯁꯨ ꯑꯃꯨꯛ ꯁꯥꯡꯕꯒꯤ ꯑꯃꯨꯛ ꯐꯔꯛ ꯇꯥꯕ ꯒꯥꯔꯤꯗ ꯒꯥꯔꯤꯗ ꯌꯥꯗꯕꯒꯤꯁꯨ ꯑꯃꯨꯛ ꯐꯔꯛ ꯑꯃꯨꯛ ꯇꯥꯕ ꯇꯧꯔꯤꯁꯦ ꯑꯗꯨꯅꯦ ꯐꯔꯛ ꯂꯣꯏ ꯐꯨ ꯂꯩꯔꯦ ꯍꯥꯏꯕ ꯊꯕꯛ ꯑꯃ ꯇꯧꯕꯗꯣ ꯈꯣꯡ ꯇꯤꯛꯑꯦ ꯍꯥꯏꯕ ꯒꯥꯔꯤ ꯌꯥꯎꯗꯕꯁꯦ
ꯑꯗꯣ ꯅꯣꯏꯒꯤ ꯅꯣꯏꯒꯤ ꯅꯣꯏ ꯏꯇꯩꯃꯩ ꯃꯕꯨꯡ ꯍꯥꯏꯇꯥꯔꯗꯤ ꯑꯗꯨꯝ ꯃꯣꯏꯅ ꯑꯗꯨꯝ ꯃꯔꯨꯞ ꯈꯣꯝꯕ ꯀꯩꯗꯧꯕ ꯆꯠꯂꯤꯗꯣ ꯑꯗꯨꯝ ꯑꯗꯨ ꯖꯒꯥꯗꯨ ꯑꯣꯏ ꯅꯠꯇ꯭ꯔꯒꯗꯤ ꯅꫭꯏ ꯑꯗꯨꯝ ꯗꯨꯀꯥꯟ ꯊꯝꯕꯤꯔꯝꯃꯣ ꯑꯗꯨ ꯃꯔꯨꯞ ꯈꫭꯝꯕ ꯆꯠꯄꯒ ꯂꯧꯒꯦ ꯍꯥꯏꯕ ꯌꯥꯗꯕꯔꫭ ꯑꯗꯨꯕꯨ
ꯍꯣꯏ ꯌꯥꯗꯤ ꯌꯥꯕꯖꯥꯠꯅꯤ ꯑꯗꯩꯏꯗ ꯑꯩꯈꯣꯏꯅꯁꯨ ꯈꯔ ꯄꯥꯡꯊꯣꯛ ꯆꯥꯕꯅꯤ ꯍꯥꯏꯕ ꯇꯟꯕꯅꯤ ꯈꯪꯗꯦ ꯀꯩꯗꯧꯕꯅꯤ ꯈꯪꯗꯦ ꯑꯗ ꯃꯣꯏꯁꯨ ꯃꯣꯏꯒꯤ ꯎꯝ ꯃꯣꯏꯒꯤꯁꯨ ꯃꯣꯏ ꯋꯥꯛꯁꯣꯞ ꯇꯧꯕꯅꯤꯅ ꯃꯣꯏꯁꯨ ꯅꯨꯡꯗꯥꯡꯗꯗꯤ ꯑꯗꯨꯝ ꯋꯥꯛꯁꯣꯞꯑꯁꯦ ꯅꯨꯡꯗꯥꯡꯗ ꯀꯩꯁꯨ ꯍꯪꯉꯗꯦꯗꯅꯀꯣ ꯑꯗ ꯃꯣꯏ ꯃꯌꯨꯝ ꯆꯪꯈꯤꯕꯒꯤ ꯇꯥꯟꯖꯥ ꯊꯣꯛꯄ ꯑꯩꯈꯣꯏꯅ ꯆꯠꯄ ꯃꯇꯝꯗꯅ
ꯍꯥꯏ ꯊ ꯃꯣꯏ ꯆꯪꯈꯤꯕꯕꯗ ꯑꯗꯨꯝ ꯍꯥꯏꯗꯤ ꯊꯥꯎꯗꯣ ꯍꯟꯖꯤꯟꯕꯤꯔꯝꯃ ꯄꯤꯄꯥ ꯑꯃꯅꯤ ꯈꯪꯗ‌ꯦ ꯀꯩꯅꫭꯝ ꯍꯕꯤꯔꯝꯃꯗꯤ ꯅꯣꯡꯃꯒꯤ ꯂꯦꯞꯃ ꯂꯦꯞꯄ ꯃꯌꯥꯝꯗꯣ ꯑꯗꯨꯝ ꯃꯣꯏꯅ ꯄꯨꯔꯀꯥꯟꯗꯗꯤ ꯌꯨꯝꯗ ꯊꯝꯃꯒꯅ ꯌꯨꯝꯗ ꯊꯝꯃꯝꯃꯁꯨ ꯑꯩ ꯅꯣꯏ ꯀꯩꯅꯣ ꯍꯣꯏ ꯗꯨꯀꯥꯟ ꯐꯝꯃꯤꯕ ꯃꯥꯝ ꯍꫭꯏ ꯇꯧꯔꯒ ꯑꯗꯨꯝ ꯃꯣꯏꯅ ꯁꯨꯝ ꯄꯨꯊꯣꯛꯄꯤꯔꯒ ꯑꯗꯨꯝ ꯍꯥꯏꯗꯤ ꯃꯣꯏ ꯃꯌꯨꯝꯗꯣ ꯅꯛꯅꯕꯅꯤꯅ ꯀꯥꯏꯗꯦ ꯍꯥꯏꯕꯗ ꯑꯗꯨꯕꯨꯗꯤ
ꯍꯣꯏ ꯑꯗꯨꯕꯨꯗꯤ ꯍꯥꯏꯔꯕꯨꯗꯤ ꯌꯥꯔꯛꯀꯅꯤ ꯉꯍꯥꯟꯁꯨ ꯃꯩꯗꯨ ꯍꯧꯖꯤꯛꯀꯤ ꯃꯣꯏꯅ ꯁꯦꯝꯕꯤꯔꯛꯄ ꯀꯩꯅꯣꯗꯣ ꯑꯈꯣꯏꯅ ꯃꯔꯤꯗꯣ ꯐꯖꯗꯦ ꯑꯝꯇ ꯍꯥꯏꯕꯗꯨꯗ ꯄꯥꯎ ꯍꯥꯏꯈꯤꯕꯗꯨꯗ ꯑꯗꯨꯝ ꯂꯥꯛꯑꯒ ꯁꯦꯝꯕꯤꯔꯝꯃꯦꯕ ꯑꯗꯨꯕꯨꯗꯤ ꯑꯗꯨꯃꯥꯏꯅ ꯍꯥꯏꯔꯒꯕꯨꯗꯤ ꯑꯗꯨꯝ ꯃꫭꯏꯅꯁꯨ ꯑꯗꯨꯝ ꯄꯤꯕꯤꯔꯛꯄꯕꯨꯗꯤ ꯌꯥꯏꯗꯦ ꯑꯗꯨꯕꯨꯗꯤ ꯑꯩꯈꯣꯏꯅꯁꯨ ꯁꯨꯝ ꯉꯥꯏꯍꯥꯛ ꯂꯩꯇꯅ ꯃꯤꯉꯣꯟꯗ ꯁꯨꯝ ꯍꯥꯏꯕꯗꯨꯁꯨ ꯍꯪꯒꯣꯏꯕ ꯏꯀꯥꯏꯕ ꯐꯥꯎꯕꯗ ꯑꯗꯨꯒꯤꯅꯤꯅꯤ ꯍꯥꯏꯗꯤ ꯑꯩꯈꯣꯏꯅ ꯄꯤꯔꯨꯗꯧ ꯅꯠꯇꯦꯗꯅ ꯃꯤꯉꯣꯟꯗꯒꯤ ꯂꯧꯔꯨꯒꯦ ꯍꯥꯏꯕ ꯄꯣꯠꯅꯤꯅ ꯁꯨꯝ ꯑꯀꯥꯏꯕ ꯍꯪꯒꯣꯏꯕ ꯍꯥꯏꯕꯁꯨ ꯂꯩꯗꯅ ꯑꯗꯨꯒꯤꯅꯤꯗ
ꯑꯗꯨꯝ ꯀꯩꯁꯨꯕꯨꯗꯤ ꯌꯥꯝ ꯀꯥ ꯍꯦꯟꯅ ꯑꯗꯨꯝ ꯈꯟꯖꯤꯅꯤꯡꯉꯥꯏꯕꯨꯗꯤ ꯑꯣꯏꯗꯦ ꯍꯥꯏꯕꯗꯤ ꯃꯣꯏꯁꯨ ꯑꯗꯨꯝ ꯊꯥꯎꯇꯤ ꯀꯩꯀꯩꯗꯨ ꯍꫭꯟꯗꯣꯛꯄ ꯈꯣꯠꯄ ꯇꯧꯕꯅꯤꯅ ꯑꯗꯨꯝ ꯃꯥꯅ ꯆꯠꯂꯀꯥꯟꯗ ꯃꯣꯏ ꯑꯗꯨꯝ ꯍꯥꯞꯆꯜꯂ ꯊꯝꯃꯝꯒꯅꯦꯕ ꯀꯥꯟꯅꯗꯕ ꯀꯩꯅꯣꯝ ꯁꯤꯖꯤꯟꯅꯗꯕ ꯂꯩꯕꯅꯤꯅ ꯑꯗꯨꯝ ꯄꯤꯄꯥ ꯃꯆꯥꯅꯤ ꯈꯪꯗꯦ ꯑꯆꯧꯕꯅꯤ ꯈꯪꯗꯦ ꯑꯗꯨꯝ ꯄꯨꯕꯤꯔꯒꯥ ꯑ‌ꯦ ꯃꯥ ꯆꯥꯄꯤ ꯍꯪꯕꯤꯔꯛꯄ ꯌꯥꯏ ꯑ‌ꯦ ꯅꯣꯡꯃꯥꯏꯗꯨꯕꯨ ꯂꯣꯏꯔꯝꯃꯅꯤꯗ ꯃꯣꯏ ꯑꯗꯨ ꯃꯥꯏꯖꯤꯟ ꯍꯧꯖꯕꯅꯤꯅ ꯑꯗꯨꯝ ꯄꯨꯕꯤꯒꯦ ꯍꯥꯏ ꯈꯜꯂꯝꯃꯁꯨ ꯑꯗꯨꯝ ꯃꯣꯏꯅ ꯅꯣꯏꯅ ꯍꯥꯏꯗꯕꯅꯤꯅ ꯂꯣꯏꯗ꯭ꯔꯤꯕ ꯕꫭꯏ ꯑꯗꯨꯝ ꯈꯟꯗꯅ ꯑꯗꯨꯝ ꯍꯪꯉꯛꯇꯕ ꯈꯣꯠꯇꯕꯁꯨ ꯑꯣꯏꯔꯝꯕ ꯌꯥꯏꯗꯥ
ꯍꯣꯏ ꯑꯗꯨꯁꯨ ꯑꯣꯏꯗꯣꯏꯅꯤ ꯑꯩꯈꯣꯏꯅꯁꯨ ꯁꯨꯝ ꯇꯟꯕ ꯍꯥꯏꯕꯗꯣ ꯑꯗꯨꯒꯤꯅꯤ ꯇꯟꯕꯗꯤ ꯌꯥꯗ꯭ꯔꯦ ꯍꯥꯏꯕꯗꯤ ꯁꯤꯖꯤꯟꯅꯗꯅ ꯁꯨꯝ ꯊꯝꯃꯁꯨ ꯑꯩꯈꯣꯏꯗꯁꯨ ꯀꯥꯟꯅꯗꯦ ꯑꯗꯨ ꯃꯊꯛꯇ ꯒ꯭ꯌꯥꯁꯇꯁꯨ ꯈꯤꯇꯪ ꯁꯦꯞ ꯑꯣꯏꯔꯛꯏꯗꯅ ꯑꯗꯨꯅ ꯁꯤꯖꯤꯟꯅꯔꯒꯗꯤ ꯑ ꯍꯥꯏꯗꯕ ꯌꯥꯗ ꯍꯥꯏꯅꯅꯕ ꯍꯣꯠꯅꯔꯒꯦ
ꯎꯝ ꯍꯥꯏꯌꯣ ꯀꯩꯁꯤꯕꯨꯗꯤ ꯍꯥꯏꯔꯣꯏꯗ ꯅꯣꯏꯅ ꯁꯨꯝ ꯍꯥꯏꯗꯤ ꯀꯥꯏꯖꯕꯒꯤ ꯃꯤꯉꯣꯟꯗ ꯍꯥꯏꯕꯗꯣ ꯅꯨꯡꯉꯥꯏꯇꯕꯒꯤ ꯂꯩꯖꯕꯩꯗꯤ ꯑꯣꯏꯗꯣꯏꯅꯦꯕꯀꯣ
ꯏꯃꯥꯟꯅꯕ ꯕꯥꯃ‌ꯣꯟ ꯑꯃ ꯂꯩꯌꯦ ꯃꯥꯅ ꯃꯣꯏ ꯃꯣꯏ ꯉꯁꯤ ꯎꯝ ꯀꯩꯅꯣꯒꯤ ꯀꯥꯡꯒꯤ ꯊꯧꯔꯝ ꯄꯔꯦꯡ ꯃꯌꯥꯝ ꯃꯌꯥꯝ ꯑꯃ ꯂꯩꯌꯦ ꯃꯥꯁꯦ ꯍꯨꯔ‌ꯦꯟ ꯅꯨꯡꯗꯥꯡ ꯄꯨꯡ ꯇꯔꯦꯠ ꯃꯈꯥꯏ ꯑꯋꯥꯏꯐꯥꯎ ꯂꯩ ꯍꯥꯏ ꯑꯗꯨꯒ ꯂꯣꯏꯔꯒ ꯃꯥ ꯂꯥꯛꯄꯗ ꯀꯦꯖꯤ ꯀꯩꯀꯥ ꯀꯩꯅꯣ ꯇꯧꯔꯛꯑꯗꯤ ꯑꯩꯈꯣꯏꯗ ꯆꯪꯉꯛꯀꯦ ꯈꯦꯁꯤ ꯊꯤꯜꯂꯛꯑꯝꯒꯦꯅ ꯍꯥꯏꯕꯅꯤ ꯆꯪꯉꯛꯇꯣꯏꯗ ꯆꯪꯉꯣꯏꯗ꯭ꯔꯥ ꯈꯪꯗꯦ ꯃꯥꯅ ꯑꯗꯨꯒ ꯀꯥꯡꯒꯤ ꯀꯩꯀꯥ ꯊꯥꯔꯛꯄ ꯐꯗꯤ ꯀꯩꯀꯥ ꯊꯥꯔꯛꯄꯗꯨꯁꯨ ꯍꯟꯗꯛꯇ ꯈꯔꯌꯥꯝ ꯄꯤꯕꯤꯔꯛꯀꯦꯅ ꯍꯥꯏꯔꯝꯕꯅꯦ ꯑꯩꯅꯁꯨ ꯍꯥꯏꯕ ꯑꯩ ꯐꯗꯤ ꯁꯤꯖꯤꯟꯅꯉꯥꯏ ꯂꯩꯇ꯭ꯔꯦ ꯐꯗꯤꯁꯤꯡꯁ ꯍꯣꯕ ꯍꯧꯔꯛꯑꯦꯅꯒꯤꯈꯤꯕꯅꯦ ꯑꯗꯨꯒꯤ
ꯎꯝ
ꯅꯍꯥꯟꯃꯨꯛꯁꯨ ꯃꯃꯥꯡꯗ ꯐꯅꯌꯥꯝ ꯄꯤꯔꯛꯈ꯭ꯔꯕꯅꯦ ꯃꯥꯅ ꯐꯗꯤ ꯑꯍꯨꯝ ꯐꯗꯤ ꯑꯍꯨꯝ ꯃꯔꯤ ꯄꯤꯔꯛꯈ꯭ꯔꯕꯅꯦ ꯑꯉꯧꯕꯗꯣ ꯑꯗꯨꯗ ꯌꯥꯝꯅ ꯆꯥꯎꯕ ꯌꯥꯝꯅ ꯆꯥꯎꯕ ꯌꯥꯎꯕꯗꯪ ꯁꯤꯖꯤꯟꯅꯕ ꯌꯥꯏꯕ ꯃꯆꯥ ꯃꯆꯥꯗꯨꯗꯤ ꯑꯩꯈꯣꯏꯒꯤ ꯆꯥꯛꯈꯨꯝꯒꯤ ꯁꯅꯥ ꯑꯣꯏꯕꯗꯣ ꯑꯗꯨ ꯈꯛꯇꯪ ꯀꯥꯟꯅꯩꯕ ꯑꯇꯩꯗꯤ ꯌꯥꯗꯦꯕ ꯁꯤ ꯏꯔꯨꯖꯕꯗꯗꯤ ꯈꯤꯇꯪ ꯆꯥꯎꯗ꯭ꯔꯗꯤ ꯅꯨꯡꯉꯥꯏꯇꯦꯗꯅꯤ ꯏꯔꯨꯖꯕꯗꯗꯤ ꯃꯣꯏꯒꯤꯗꯤ ꯑꯗꯨꯗ ꯃꯣꯏꯒꯤ ꯑꯗꯨꯒꯨꯝꯕ ꯐꯗꯤ ꯑꯉꯧꯕꯗꯨꯗꯤ ꯑꯩꯈꯣꯏꯒꯤ ꯏꯁꯤꯡ ꯆꯣꯠꯂꯀꯥꯟꯗꯁꯨ ꯍꯦꯟꯅ ꯄꯤꯛꯁꯜꯂꯒ ꯅꯨꯡꯉꯥꯏꯇꯕꯅꯦꯕ ꯄꯥꯏꯕꯗ
ꯑꯧ ꯃꯥꯅꯦ ꯇꯟꯕꯒꯤ ꯑꯣꯏꯗꯣꯏꯅꯤꯗ
ꯃꯥꯅꯦ ꯍꯩꯒꯨꯝꯕ ꯑꯃ ꯆꯥꯅꯤꯡꯉꯦ ꯏꯁꯥꯁꯦ ꯆꯝꯄ꯭ꯔꯥ ꯃꯍꯤ ꯊꯤꯠꯂ ꯊꯧꯎꯁꯤꯔ ꯈꯪꯗꯦ ꯆꯝꯄꯔꯥꯁꯦ ꯑꯩꯅꯅꯦ ꯀꯩꯅꯣꯒꯨꯝꯕ ꯑꯩꯈꯣꯏꯒꯤ ꯀꯩ ꯍꯥꯏꯅꯤ ꯆꯈꯥꯎꯒꯨꯝꯕ ꯁꯣꯛꯄꯗꯗꯤ ꯁꯨꯝ ꯆꯝꯄ꯭ꯔꯥ ꯊꯛꯄꯗꯣ ꯐꯗꯧ ꯃꯥꯟꯗꯦꯅ ꯑꯗꯨ ꯈꯟꯕꯗꯣ ꯆꯥꯛ ꯇꯣꯛꯑ ꯊꯛꯄꯗꯤ ꯀꯩꯁꯨ ꯀꯥꯏꯗꯦ ꯀꯥꯏꯔꯝꯃꯣꯏꯗ
ꯀꯥꯏꯗꯦ ꯀꯥꯏꯗꯦ ꯅ ꯑꯩꯗꯤ ꯆꯝꯄ ꯌꯥꯝ ꯂꯩꯕꯅꯤꯅꯦ ꯑꯩꯅ ꯑꯗꯨꯝ ꯄꯤꯕꯤꯔꯗꯤ ꯌꯥꯕꯅꯤ ꯅꯛꯑꯗꯤꯀꯣ ꯂꯥꯞꯄꯁꯨ ꯎꯄꯥꯏ ꯂꯩꯇꯕ
ꯂꯩꯔꯤꯅꯦ ꯑꯩꯈꯣꯏ ꯁꯤꯗꯗꯤ ꯂꯨꯄꯥ ꯃꯉꯥ ꯃꯉꯥ ꯄꯤ ꯆꯝꯄ꯭ꯔꯥ ꯑꯃꯗ
ꯎꯝ
ꯃꯉꯥ ꯃꯉꯥ ꯍꯥꯏꯕ꯭ꯔꯣ ꯇꯔꯥ ꯇꯔꯥ ꯍꯥꯏꯕ꯭ꯔꯣ ꯀꯥꯎꯔ‌ꯦꯅ‌ꯦ ꯅꯍꯥꯟꯒꯤꯗꯨꯕꯨ ꯀꯨꯟ ꯌꯣ
ꯇꯔꯥ ꯇꯔꯥ ꯑꯣꯏꯔꯝꯅꯤ ꯇꯔꯥ ꯇꯔꯥꯔꯝꯅꯤ ꯀꯨꯟꯒꯤ ꯑꯍꯨꯝ ꯇꯧꯔꯤ ꯑ‌ꯣꯏꯔꯝꯅꯤ
ꯎꯝ ꯑꯗꯨꯃꯥꯏꯅ ꯍꯥꯏꯌꯦꯕ ꯇꯥꯡꯉꯦ ꯍꯥꯏꯕ ꯌꯥꯝꯅ ꯄꯣꯠ ꯈꯨꯗꯤꯡꯃꯛꯇ ꯇꯥꯡꯗꯕ ꯑꯝꯇ ꯍꯦꯛ ꯌꯥꯎꯗ꯭ꯔꯦ
ꯎꯝ
ꯅꯍꯥꯟꯋꯥꯏ ꯌꯨꯝꯗ ꯄꯥꯜꯂꯤꯉꯩꯗꯅ ꯃꯃꯜ ꯑꯝꯇ ꯍꯦꯛ ꯌꯥꯎꯗꯕ ꯍꯧꯖꯤꯛꯅ ꯑꯃꯨꯛ ꯂꯩꯔ ꯂꯩꯔ ꯆꯥꯔꯃꯤꯅ ꯃꯃꯜꯁꯦ ꯏꯇꯥꯡꯗ ꯇꯥꯡꯉꯤ
ꯎꯝ ꯍꯣꯏ ꯑꯩꯁꯨ ꯀꯥꯡꯉꯦ ꯆꯤꯡꯉꯦꯅ ꯁꯣꯝꯅ ꯀꯧꯕꯅꯅꯁꯨ ꯌꯥꯗ꯭ꯔꯦꯕꯀꯣ ꯑꯗꯨꯝ ꯅꯪꯁꯨ ꯊꯕꯛ ꯏꯪꯈꯥꯡ ꯂ‌ꯣꯏꯁꯤꯟꯗꯧꯕ ꯀꯩꯗꯧꯕ ꯇꯧꯊꯣꯛꯎꯔꯣ ꯑꯩꯁꯨ ꯀꯥꯡꯒꯤꯀꯣ ꯑꯁ ꯍꯥꯏꯐꯦꯠ ꯌꯦꯡꯕ ꯊꯣꯛꯎꯈꯤꯒꯦ ꯃꯤꯁꯨ
ꯍꯣꯏ ꯍꯣꯏ ꯌꯥꯏꯑꯦ ꯎ ꯊꯝꯃꯣ ꯊꯝꯃꯣ ꯑꯗꯨꯗꯤ